ꯊꯦꯡꯅ ꯐꯔꯦ
ꯍꯜꯂꯣ ꯇꯥꯕꯔ‌ꯣ ꯇꯥꯔꯦ ꯇꯥꯔꯦ
ꯀꯩꯒꯤꯅꯣ ꯌꯥꯝ ꯊꯦꯡꯅ ꯄꯥꯏꯈꯠꯂꯛꯏꯁꯦ
ꯍꯦꯛ ꯀꯣꯜ ꯇꯧꯔꯛꯄꯒ ꯄꯥꯏꯔꯛꯄꯅꯤꯅꯦ
ꯑꯗ‌ꯣ ꯑꯩꯉꯣꯟꯗꯗꯤ ꯌꯥꯝ ꯀꯨꯏꯅ ꯀꯨꯏꯔꯕ ꯃꯇꯨꯡꯗ ꯄꯥꯏꯈꯠꯂꯛꯑꯦ ꯅꯪꯉꯣꯟꯗ ꯁꯠ ꯂꯥꯛꯇꯕꯒꯤ ꯑꯣꯏꯔꯝꯕꯁꯨ ꯌꯥꯏꯌ‌ꯦ
ꯑꯣꯏꯔ ꯃꯥꯜꯂ‌ꯦ
ꯌꯥꯝ ꯁꯦꯡꯉ‌ꯦꯀ‌ꯣ ꯆꯥꯗ꯭ꯔꯤꯌꯦ ꯅꯪꯗꯤ ꯆꯥꯔꯕꯣ
ꯎꯝ ꯆꯥꯔꯦ ꯍ‌ꯣꯏ
ꯀꯩ ꯃꯊꯦꯜꯅꯣ
ꯀꯩꯕ ꯀꯩꯅꯣꯝ ꯀꯥꯎ ꯀꯥꯎꯕꯨ ꯀꯥꯎꯔꯦꯗ ꯁꯧꯒ꯭ꯔꯤ ꯁꯧꯒ꯭ꯔꯤ ꯁꯧꯒ꯭ꯔꯤ ꯅꯠꯇ‌ꯦ ꯍꯥꯎꯇꯕꯒꯤꯇ ꯍꯥꯎ ꯇꯕꯒꯤ ꯀꯥꯎꯕꯅꯤꯗ
ꯑꯣ ꯑꯗꯨꯒꯤ ꯑꯣꯏꯔꯝꯕꯁꯨ ꯌꯥꯏ ꯑꯩꯈꯣꯏꯁꯨ ꯁꯧꯒꯔꯤꯅ‌ꯦ ꯍꯤꯟꯖꯥꯡ ꯌꯥꯝ ꯃꯥꯟꯅꯩ ꯀꯃꯥꯏꯅ ꯇꯧꯋꯤꯅꯣ
ꯃꯇꯝ ꯃꯇꯝꯒꯤ ꯏꯟꯁꯥꯡ ꯍꯥꯏꯗꯨꯅꯤꯗ
ꯍꯣꯏ ꯑꯗꯨꯁꯨ ꯆꯨꯝꯃꯦ ꯑꯗꯣ ꯁꯧꯒ꯭ꯔꯤꯁꯦ ꯅꯪꯒꯤꯗꯤ ꯍꯥꯎꯇꯕ꯭ꯔꯣ
ꯆꯧꯒꯔꯤ ꯗꯤ ꯍꯥꯎꯇ꯭ꯔꯦꯗ
ꯀꯩꯒꯤ ꯍꯥꯎꯇ꯭ꯔꯤꯅꯣꯅꯦ ꯁꯤꯜꯂꯒ ꯍꯥꯎꯇ꯭ꯔꯥꯅꯦ
ꯁꯤꯟꯕ ꯈꯨꯗꯤꯡꯃꯛ ꯍꯥꯎꯕ ꯅꯠꯇꯦ
ꯑꯗꯨꯁꯨ ꯆꯨꯝꯃꯤꯕ ꯑꯗꯣ ꯁꯧꯒ꯭ꯔꯤꯒꯤ ꯈꯨꯁꯤꯟꯁꯦ ꯅꯪ ꯄꯥꯝꯗꯕ꯭ꯔꯣ
ꯅꯪꯗꯤ ꯍꯥꯎꯅ ꯆꯥꯕ꯭ꯔꯣ ꯗꯠꯛ ꯀꯌꯥ ꯆꯥꯒꯦ
ꯑꯩꯗꯤ ꯍꯥꯎꯅ ꯆꯥꯏꯌꯦ
ꯑꯗꯨ ꯂꯥꯏꯔꯤꯅꯦ ꯉꯁꯤ ꯀꯩꯊꯦꯟ ꯆꯠꯄꯒꯤ ꯋꯥꯔꯤ ꯑꯣꯏꯅ ꯂꯤꯔꯣꯅꯦ
ꯑꯩꯗꯤ ꯑꯗꯨꯝ ꯍꯥꯎ ꯊꯣꯡꯉꯤ ꯃꯈꯩ ꯑꯗꯨꯝ ꯅꯣꯏꯅ ꯍꯥꯎꯋꯦꯗ ꯊꯣꯡꯉꯤ ꯃꯈꯩ ꯑꯗꯨꯝ ꯍꯥꯎꯌꯋꯦ ꯇꯥꯕ꯭ꯔꯣ
ꯍꯣꯏ ꯇꯥꯏꯌꯦ ꯍꯣꯏ
ꯑꯁ ꯑꯩꯗꯤ ꯇꯠꯈ꯭ꯔꯕ ꯈꯜꯂꯨꯔꯦ ꯄꯈꯠꯂꯨꯔꯦ ꯊꯝꯗꯤꯌꯦ ꯊꯝꯕ ꯌꯥ ꯊꯝꯕ ꯌꯥꯕ꯭ꯔꯥꯅꯦ ꯊꯝꯕ ꯌꯥꯗꯦ ꯅꯪꯒꯤ ꯅꯈꯣꯟ ꯇꯥꯔꯛꯄ꯭ꯔꯣ
ꯅꯪꯒꯤ ꯈꯣꯟ ꯇꯥꯕꯗꯤ ꯍꯥꯏꯔꯤꯅꯤꯅꯦ
ꯀꯩ ꯍꯥꯕ
ꯅꯪꯒꯤ ꯈꯣꯟ ꯑꯩꯒꯤ ꯈꯣꯟ ꯑꯅꯤꯃꯛ ꯇꯥꯕꯒꯤ ꯀꯩꯒꯤꯅꯣ ꯍꯪꯕꯅꯤꯗ
ꯅꯪ ꯅꯪꯒꯤ ꯃꯅꯤꯡꯗ ꯃꯈꯣꯟ ꯇꯥꯏꯌꯦ ꯑꯗꯨ ꯇꯥꯍꯟꯒꯅꯣ
ꯑꯁ ꯑꯗꯨꯗꯤ ꯑꯩꯅ ꯉꯝꯕ ꯅꯠꯇ‌ꯦꯍꯦ
ꯑꯁꯤ ꯌꯥꯗꯦ ꯑꯁꯤ ꯌꯥꯗꯦ ꯑꯁꯤ ꯌꯥꯗꯦ ꯃꯈꯣꯟ ꯌꯥꯝ ꯇꯥꯏ ꯃꯈꯣꯟ ꯌꯥꯝ ꯇꯥꯏ ꯌꯥꯗꯦ
ꯀꯩꯜ ꯇꯧꯔꯗꯤ ꯇꯥꯕ ꯇꯥꯕꯅꯤ
ꯑꯗꯣ ꯇꯥꯍꯟꯒꯅꯨ ꯍꯥꯏꯕ
ꯇꯥꯅꯤꯡ ꯇꯥꯁꯅꯨꯗ
ꯇꯥꯔꯗꯤ ꯌꯥꯗꯦ ꯍꯥꯏꯌꯦ
ꯑꯗꯨꯒꯤ ꯋꯥꯐꯝꯗꯣ ꯑꯁꯤꯗ ꯑꯁꯤꯗ ꯑꯁꯤꯗ ꯈꯟꯅꯅꯤꯡꯉꯥꯏ ꯃꯐꯝ ꯆꯥꯗꯦ
ꯐꯨꯗꯠꯂꯣ ꯑꯉꯥꯡꯁꯤꯡꯗꯣ
ꯂꯥꯡꯉꯦ ꯑꯉꯥꯡꯁꯤꯡꯗꯣ ꯂꯣꯏ ꯐꯨꯗꯠꯂꯣ ꯑꯗꯨꯒ ꯇꯨꯝꯍꯜꯂꯣ ꯑꯉꯥꯡꯗꯤꯅꯦ ꯐꯨꯔꯒ ꯀꯞꯄꯒꯅꯦ ꯇꯨꯝꯃꯅꯦ ꯅꯪꯁꯨ ꯇꯧꯕ ꯌꯦꯡꯉꯣ
ꯑꯦꯏ ꯑꯗꯨꯃꯥꯏꯅ ꯁꯥꯊꯤꯅ ꯇꯧꯕꯖꯨ ꯑꯩ ꯅꯠꯇꯦꯀꯣ
ꯐꯥꯒꯤ ꯇꯧꯅꯤꯗ
ꯅꯪ ꯅꯝꯕꯔ ꯑꯅꯧ ꯑꯅꯧꯕꯁꯨ ꯄꯥꯏꯔꯤꯗꯨ ꯀꯩꯒꯤꯅꯣꯕ ꯉꯔꯥꯡ ꯅꯨꯡꯗꯥꯡꯗ ꯑꯩꯈꯣꯏꯅ ꯐꯣꯟ ꯇꯧꯕ ꯃꯇꯝꯗꯗꯤ ꯍꯥꯟꯅ ꯁꯤꯝꯗꫭ ꯂꯣꯏꯗ꯭ꯔꯤ ꯐꯥꯎ ꯄꯥꯏꯈꯤꯒꯦ ꯍꯥꯏꯕ ꯅꯠꯇ꯭ꯔꯣ
ꯑꯗꯣ ꯑꯩꯁꯦ ꯁꯨꯝ ꯁꯨꯝ ꯈꯜꯂꯦ ꯁꯨꯝ ꯁꯨꯝ ꯈꯜꯂꯦ ꯈꯜ ꯈꯜꯂꯒꯅꯦ ꯁꯨꯝ ꯋꯥꯈꯜꯁꯤꯗꯅꯦ ꯍꯥꯏꯗꯤ ꯅꯨꯃꯤꯠ ꯑꯃꯒꯨꯝꯕ ꯍꯦꯛꯇ ꯐꯪꯉꯛꯇꯕ ꯃꯇꯝ ꯌꯥꯎꯋꯤꯗꯅ ꯑꯗꯨꯒꯤ ꯑꯩꯁꯦ ꯋꯥꯈꯜꯁꯦ ꯍꯥꯏꯗꯤ ꯂꯧꯁꯤꯔꯥ ꯂꯧꯔꯛꯏꯁꯤꯔꯥ ꯂꯧꯁꯤꯔꯥ ꯂꯧꯔꯛꯏꯁꯤꯔꯥ ꯋꯈꯟꯗꫭ ꯈꯟꯖꯅ ꯈꯟꯖꯥꯟꯅꯔꯒꯅꯦ ꯑꯁ ꯂꯧꯕꯅ ꯐꯔꯅꯤꯗꯥꯅ ꯂꯧꯔꯦ ꯑꯩꯗꯣ ꯁꯨꯝ ꯃꯃꯜ ꯍꯪꯕ ꯌꯦꯡꯉꯒ ꯁꯨꯝ ꯀꯌꯥ ꯑꯣꯏꯗꯕꯗꯨꯗꯀꯣ ꯂꯧꯔꯁꯤꯗ ꯀꯩꯀꯥꯟꯗ ꯅꯅ ꯆꯥꯝꯃꯔꯤ ꯆꯥꯃꯔꯤꯗ ꯂꯧꯋꯦ
ꯊꯥ ꯀꯒꯤ ꯔꯤꯆꯥꯔꯆ ꯊꯥ ꯀꯒꯤ ꯔꯤꯆꯥꯔꯆ ꯌꯥꯎꯔꯛꯄꯥ
ꯊꯥ ꯑꯃꯈꯛꯀꯤꯅꯦ ꯊꯥ ꯑꯃꯈꯛꯀꯤꯅꯦ ꯑꯩ ꯋꯥꯔꯤ ꯑꯃ ꯂꯤꯕꯤꯒꯦꯀꯣ
ꯎꯝ
ꯑꯥꯝ ꯑꯥꯝ ꯪꯅꯠꯇ꯭ꯔꯒꯅ ꯄꯥꯎꯈꯣꯡ ꯆꯟꯁꯤꯔꯥ
ꯎꯝꯍꯨꯝ ꯋꯥꯔꯤ ꯑꯣꯏꯅꯥ ꯇꯧꯔꫭ
ꯄꯥꯈꯣꯡ ꯆꯟꯁꯦ ꯑꯥ ꯄꯥꯈꯣꯡ ꯑꯣꯏꯅ ꯆꯟꯁꯦ ꯄꯥꯈꯣꯡ ꯑꯣꯏꯅ ꯆꯟꯁꯦ ꯑꯩ ꯆꯠꯂꯛꯀꯦꯀꯣ ꯑꯉꯥꯡ ꯑꯣꯏꯔꯤꯉꯩꯗ ꯐꯅꯦꯛ ꯑꯁꯪꯕ ꯁꯦꯠ ꯑꯍꯟ ꯑꯣꯏꯔꯀꯥꯟꯗ ꯁꯨꯝ ꯂꯤꯅꯤꯔꯛ ꯂꯤꯅꯤꯔꯛꯑꯒ ꯑꯍꯟ ꯑꯣꯏꯔꯛꯑꯀꯥꯟꯗ ꯐꯅꯦꯛ ꯑꯉꯥꯡꯕ ꯁꯦꯠꯄꯁꯦ ꯀꯩꯅꯣ ꯎꯝ ꯈꯪꯕ꯭ꯔꯣ
ꯈꯪꯉꯦ ꯃꯃꯤꯡꯗꯣ ꯍꯦꯛꯇ ꯅꯤꯡꯁꯤꯡꯂꯛꯄ ꯉꯝꯗꯕ
ꯑꯣ ꯑꯦ ꯈꯥ ꯈꯜꯂꫭ ꯈꯜꯂꫭ ꯈꯜꯂꫭ
ꯃꯔꯣꯛꯀꯤ ꯃꯔꯣꯛ
ꯑꯣ ꯌꯥꯝ ꯍꯩꯌꯦ ꯅꯪ ꯃꯔꯣꯔꯣꯛ ꯃꯔꯣꯔꯣꯛ ꯃꯔꯣꯔꯣꯛ ꯍꯥꯏꯔꯁꯨ ꯌꯥꯔꯦꯅꯦ ꯃꯔꯣꯔꯣꯛꯁꯨ ꯅꯧꯔꯤꯉꯩꯗꯗꯤ ꯁꯪꯉꯦꯗꯅ ꯂꯤꯔꯛꯀꯥꯟꯗ ꯗꯤ ꯉꯥꯡꯉꯦꯗꯅ ꯃꯔꯣꯛ ꯑꯇꯦꯛꯄꯁꯨ ꯃꫭꯔꯣꯛꯁꯨ ꯅꯠꯇ꯭ꯔꯥ ꯎꯃꯣꯔꯣꯛꯁꯨ ꯎꯝ ꯑꯗꯨ ꯑꯗꯨꯗꯩꯗꯤꯅꯦ ꯃꯊꯪꯗ ꯑꯃꯨꯛꯀ ꯍꯪꯉꯒꯦꯀꯣ ꯄꯥꯎꯈꯣꯡ ꯆꯜꯂꯒꯦꯀꯣ
ꯍꯥꯏꯔꯛꯑꯣ ꯌꯦꯡꯁꯤ
ꯑꯉꯥꯡ ꯑꯉꯥꯡ ꯑꯣꯏꯔꯤꯉꯩꯗ ꯐꯅꯦꯛ ꯁꯦꯠ ꯑꯍꯟ ꯑꯣꯏꯔꯀꯥꯟꯗ ꯐꯅꯦꯛ ꯁꯦꯠꯇꯕ ꯀꯅꯥꯅꯣ ꯀꯩꯅꯣ
ꯑꯃꯨꯛꯀ ꯍꯥꯏꯔꯛꯑꯣꯅꯦ
ꯑꯉꯥꯡ ꯑꯣꯏꯔꯤꯉꯩꯗꯅ ꯐꯅꯦꯛ ꯁꯦꯠꯄ ꯑꯍꯟ ꯑꯣꯏꯔꯀꯥꯟꯗꯅ ꯐꯤꯅꯦꯛ ꯁꯦꯠꯇꯕ ꯀꯅꯥꯅꯣ ꯀꯩꯅꯣ ꯀꯅꯥꯅꯣ ꯍꯥꯏꯕ ꯌꯥꯗꯦ ꯀꯩꯅꯣ ꯍꯥꯏꯗꯣꯏꯅꯤ
ꯑ ꯈꯪ ꯈꯪꯗ꯭ꯔꯦꯗ ꯁꯤꯗꯤ
ꯈꯜꯂꯣ ꯈꯜꯂꯣ ꯈꯜꯂꯣ ꯈꯜꯂꯣ ꯃꯇꯝ ꯄꯤꯒꯦ ꯑꯉꯥꯡ ꯑꯣꯏꯔꯤꯉꯩꯗꯅ ꯐꯅꯦꯛꯁꯦ ꯑꯍꯜ ꯑꯣꯏꯔꯀꯥꯟꯗꯅ ꯐꯅꯦꯛ ꯁꯦꯠꯇꯕ
ꯈꯡꯂꯒꯁꯨ ꯊꯣꯛꯇꯔꯦꯗꯥ
ꯑꯣ ꯑꯩ ꯍꯥꯏꯔꯒꯦꯀꯣ ꯑꯗꯩꯗꯤ
ꯎꯝ
ꯋꯥ ꯋꯥꯁꯦ ꯎꯁꯣꯏ ꯄꯥꯝꯕꯤꯁꯦ
ꯎꯝ
ꯑꯁꯤꯁꯦ ꯄꯤꯛꯏꯉꯩꯗꯗꯤ ꯎꯝ ꯂꯣꯏꯅ ꯈꯨꯝꯖꯤꯜꯂꯦꯗꯅ
ꯎꯝ
ꯑꯍꯟ ꯑꯣꯏꯔꯀꯥꯟꯗꯗꯤ ꯋꯥ ꯄꯥꯟꯝꯕꯤꯗꯣ ꯋꯥꯗꯣ ꯀꯩꯁꯨ ꯂꯩꯇꯦꯗꯅꯥ
ꯎꯝ
ꯆꯨꯝꯃꯕꯥ
ꯆꯨꯝꯃꯤ ꯆꯨꯝꯃꯤ
ꯑꯥ ꯑꯩ ꯍꯩꯇ꯭ꯔꯥ
ꯁꯨꯄꯥꯥꯟꯗꯤꯒꯤ ꯈꯨꯍꯩꯗꯣ ꯍꯩꯔꯦ ꯑꯃꯨꯛ ꯀꯥ ꯍꯥꯏꯔꯛꯑꯅꯤ
ꯑꯗꯨꯃꯥꯏꯅ ꯍꯥꯏꯅꯣ ꯍꯥꯏꯕꯅꯤ ꯌꯥꯝ ꯍꯩ ꯍꯥꯏꯌꯣ ꯍꯥꯏꯕ ꯑꯗꯨꯗꯩꯗꯤ ꯄꯥꯎꯈꯣꯡ ꯑꯃꯃꯨꯛꯀ ꯆꯜꯂꯒꯦꯀꯣ
ꯑꯍꯟ ꯑꯣꯏꯔꯀꯥꯟꯗꯅ ꯑꯉꯥꯡ ꯑꯉꯥꯡ ꯑꯣꯏꯔꯤꯉꯩꯗꯅꯅꯦ ꯑꯉꯥꯡ ꯑꯣꯏꯔꯤꯉꯩꯗꯅ ꯋꯥꯡꯕ ꯁꯨꯝ ꯑꯍꯟ ꯑꯣꯏꯁꯤꯜꯂꯛ ꯑꯣꯏꯁꯤꯜꯂꯛ ꯑꯣꯏꯁꯤꯜꯂꯛ ꯑꯣꯏꯁꯤꯜꯂꯛꯑꯒꯅꯦ ꯇꯦꯜꯂꯛꯄ ꯀꯩꯅꯣ
ꯑꯗꯨꯗꯤ ꯃꯤꯁꯨ ꯗꯨꯃꯥꯏ ꯑꯣꯏꯅ
ꯍꯦꯛ ꯄꯣꯛꯑꯀꯥꯟꯗ ꯄꯣꯛꯑꯀꯥꯟꯗ ꯋꯥꯡꯕ꯭ꯔꯅꯦ
ꯁꯨꯝ ꯁꯨꯝ ꯆꯥꯎꯈꯠꯂꯛꯑꯒ ꯁꯨꯝ ꯁꯨꯝꯅ ꯈꯔ ꯈꯔ ꯑꯗꯨꯝ ꯄꯤꯛꯊꯔꯛꯄꯅꯦꯗꯅ ꯃꯤꯑꯣꯏꯕꯗꯤ
ꯑ ꯑꯗꯨꯁꯨ ꯈꯪꯗ꯭ꯔꯦꯗ
ꯀꯩꯒꯤꯅꯣ ꯈꯪꯗ꯭ꯔꯤꯁꯦ ꯈꯜꯂꯣ ꯈꯜꯂꯣ ꯈꯜꯂꯣ
ꯑꯁ ꯈꯜꯂꯒ ꯋꯥ ꯉꯥꯡꯗꯕꯤ ꯇꯨꯃꯤꯟꯂ ꯌꯥꯕ ꯅꯠꯇꯦꯅꯦ
ꯑꯣ ꯑꯗꯨꯁꯨ ꯆꯨꯝꯃꯤꯕ ꯑꯃꯨꯛꯀꯁꯨ ꯅꯪ ꯌꯥꯝ ꯍꯩꯌꯦ ꯀꯃꯥꯏꯅ ꯇꯧꯋꯤꯅꯣ ꯀꯅꯥꯗꯒꯤ ꯇꯝꯃꯛꯀꯦ ꯍꯥꯥ
ꯅꯠꯇꯦ ꯁꯤꯗꯤ ꯎꯝ
ꯃꯩ ꯃꯝꯃꯀꯥꯟꯗ ꯁꯤꯖꯤꯟꯅꯕ ꯃꯣꯝ ꯄꯇꯤꯗꯣ ꯃꯣꯝ ꯄꯇꯤ ꯈꯪꯕ꯭ꯔꯥ
ꯎꯝꯍꯝ ꯈꯪꯗꯦ
ꯃꯣꯝ ꯄꯠꯇꯤ ꯀꯦꯟꯗꯜꯗꯣ
ꯍꯣꯏ ꯍꯣꯏ ꯍꯣꯏ ꯈꯪꯉꯦ
ꯑ ꯑꯗꯨꯗꯣ ꯑ ꯑꯍꯥꯟꯕ ꯑꯪ ꯑꯍꯥꯟꯕꯗꯗꯤ ꯋꯥ ꯉꯝꯃꯦꯗꯅ ꯁꯨꯝ ꯃꯩ ꯊꯥ ꯊꯥ ꯊꯥ ꯊꯥ ꯊꯥ ꯊꯥ ꯊꯥꯔꯒ ꯁꯨꯝ ꯁꯨꯝ ꯄꯤꯛꯁꯤꯜꯂꯛꯑꯦꯗꯅ
ꯎꯝ
ꯆꯨꯝꯕ꯭ꯔꯥ
ꯎꯝ
ꯆꯨꯝꯃꯤꯀꯣ
ꯈꯦꯠꯀꯦ ꯍꯥꯏꯔꯗꯤ ꯅꯪꯒꯤ ꯃꯣꯏ ꯀꯔꯤ ꯈꯣꯏꯂꯨ ꯍꯥꯏꯕ꯭ꯔ ꯀꯦꯟꯗꯜ
ꯀꯔꯤ ꯈꯨꯟꯒꯤ ꯀꯦꯟꯗꯜ ꯋꯥꯏꯕ꯭ꯔꯥ ꯍꯥꯏꯕ ꯀꯦꯕꯥ
ꯍꯥꯏꯔꯔꯣꯏꯒꯦꯗ ꯍꯥꯏꯔꯔꯣꯏꯒꯦꯗ ꯋꯥꯔꯤꯁꯦꯝꯃꯣꯏꯅ ꯇꯧꯁꯤꯗ
ꯍꯣ ꯑꯗꯣꯏꯗꯤ ꯑ ꯅꯣꯏ ꯌꯨꯝ ꯃꯅꯥꯛꯇ ꯂꯐꯣꯏ ꯄꯥꯝꯕꯤ ꯍꯧꯕ꯭ꯔꯣ
ꯎꯝ
ꯂꯐꯣꯏ ꯄꯥꯝꯕꯤ ꯀꯌꯥ ꯍꯧꯒꯦ
ꯃꯁꯤꯡ ꯀꯅꯥꯅ ꯊꯤꯗꯣꯏꯅꯣꯗ
ꯑꯣ ꯃꯁꯤꯡ ꯊꯤꯗꯕ꯭ꯔꯣ
ꯎꯝ
ꯑꯈꯣꯏꯒꯤꯁꯨꯅꯦ ꯂꯐꯣꯏ ꯄꯥꯟꯕꯤꯁꯦ ꯌꯥꯝ ꯂꯐꯨ ꯄꯥꯟꯕꯤꯁꯦ ꯌꯥꯝ ꯍꯧꯋꯦꯕꯀꯣ
ꯎꯝ
ꯇꯣ ꯎꯝ ꯄꯥꯟꯕꯁꯨ ꯌꯥꯎꯔꯦ ꯄꯥꯟꯗꯕꯁꯨ ꯌꯥꯎꯔꯦ ꯑꯗꯣ ꯄꯥꯟꯕꯒꯤ ꯃꯁꯤꯡꯁꯦ ꯍꯧꯖꯤꯛꯇꯤ ꯊꯤꯕ ꯌꯥꯗ꯭ꯔꯦꯅꯦ ꯃꯝꯃꯕꯅꯤꯅ ꯃꯁꯤꯡ ꯊꯤꯕꯤꯗ꯭ꯔꯦ ꯑꯗꯣ ꯑꯗꯣ ꯂꯐꯨ ꯑ ꯂꯐꯣꯏꯁꯦ ꯀꯔꯝꯕ ꯂꯧ ꯂꯐꯣꯏꯅ ꯅꯪ ꯄꯥꯝꯒꯦ
ꯑ ꯍꯣꯏ ꯍꯦꯛꯇ ꯌꯥꯔꯦꯗ ꯍ ꯌꯥꯝ ꯍꯥꯎꯕ ꯄꯣꯠꯁꯨ ꯅꯠꯇꯕꯗꯨꯕꯨ
ꯑꯣ ꯑꯩ ꯍꯥꯟꯅꯗꯤꯅꯦ ꯂꯐꯣꯏꯁꯦ ꯁꯥꯡꯕ ꯖꯤꯍꯥꯖꯤꯒ ꯍꯥꯏꯕꯗꯨ ꯑꯗꯨ ꯂꯐꯣꯏꯗꯣ ꯌꯥꯝ ꯄꯥꯝꯃꯝꯃꯦꯕꯀꯣ ꯍꯥꯎꯋꯤꯗꯅ ꯑꯗꯣ ꯍꯟꯗꯛꯇꯤ ꯀꯌꯥ ꯑꯝ ꯊꯣꯏꯗꯣꯛꯇ꯭ꯔꯦ ꯍꯥꯏꯗꯤ ꯁꯨꯝ ꯆꯥꯔꯛꯄꯩꯔꯥ ꯀꯩꯒꯤꯔꯗꯤ ꯈꯪꯗꯦꯕꯀꯣ ꯂꯐꯣꯏ ꯑꯁꯦꯡꯕꯗꯣ
ꯎꯝ
ꯑꯗꯨꯅ ꯍꯥꯎꯕꯒꯨꯝ ꯇꯧꯔꯦ ꯍꯧꯖꯤꯛꯇꯤ
ꯂꯥꯏ ꯀꯠꯄꯗ ꯁꯤꯖꯤꯟꯅꯕ ꯂꯐꯣꯏꯗꯣ
ꯍꯣ ꯍꯣ ꯍꯣꯏ ꯂꯐꯣꯏ ꯑꯁꯦꯡꯕꯗꯣ ꯍꯣꯏ ꯑꯗꯨ ꯑ ꯆꯝꯄ꯭ꯔꯥꯀꯣꯂꯥ ꯍꯥꯏꯕ ꯂꯐꯣꯏꯗꯣ ꯑꯗꯨꯗꯤ ꯃꯤꯅ ꯍꯥꯎꯋꯤ ꯍꯥꯎꯋꯤ ꯌꯥꯝ ꯆꯥꯅꯩꯗꯅ
ꯎꯝ
ꯑꯩꯗꯤ ꯀꯌꯥ ꯊꯣꯏꯗꯣꯛꯇꯦ ꯑꯗꯨꯗꯣ ꯈꯔ ꯁꯤꯟꯇꯛ ꯄꯨꯝ ꯀꯩꯒꯨꯝ ꯇꯧꯋꯦꯗꯅ ꯁꯤꯟꯇꯛ ꯇꯧꯋꯤꯗꯅ
ꯎꯝ ꯐꯖꯅ ꯃꯨꯜꯂꯗꯤ ꯍꯥꯎꯕꯅꯤꯗ
ꯑꯣ ꯑꯣ ꯃꯨꯟꯕ ꯋꯥꯠꯂꯗꯤ ꯑꯥ ꯐꯛ ꯀꯨꯝ ꯀꯩꯀꯨꯝ ꯇꯧꯕ꯭ꯔꯥ
ꯎꯝ
ꯐꯛꯄꯒꯨꯝ ꯑꯗꯣ ꯈꯪꯗꯦꯗ ꯀꯔꯝꯕꯅ ꯍꯥꯎꯔꯤꯅꯣ ꯑꯩꯁꯨ ꯈꯪꯗꯦꯗ ꯑꯩ ꯂꯩꯁꯦ ꯃꯍꯥꯎ ꯏꯈꯪ ꯈꯪꯗꯕꯒꯨꯝ ꯇꯧꯕ
ꯃꯍꯥꯎ ꯃꯍꯥꯎ ꯃꯍꯥꯎ
ꯋꯥ ꯉꯥꯡ ꯋꯥ ꯉꯥꯡꯕ ꯋꯥꯔꯕꯣ ꯆꯣꯛꯊꯔꯕꯣ ꯆꯣꯛꯊꯕ ꯃꯥꯜ ꯂꯦ ꯑꯗꯨ ꯅꯪꯁꯦ